ꯑꯣ
ꯑ ꯍꯂꯣ
ꯇꯥꯏ ꯇꯥꯏ
ꯇꯥꯕ꯭ꯔꯣ
ꯇꯥꯏꯌꯦ ꯀꯗꯣꯅ
ꯑꯩꯒꯤ ꯚꯣꯏꯁꯁꯦ ꯀꯔꯤꯅꯣ ꯇꯥꯗꯦ ꯇꯥꯕ꯭ꯔꯣ ꯑꯣ ꯑꯣ ꯃꯤꯁ ꯀꯧꯦꯔꯥ ꯃꯦꯗꯥ ꯀꯧꯈꯤꯦꯔꯥ
ꯆꯦ ꯀꯧ
ꯅꯉꯣꯟꯗꯒꯤ ꯆꯥꯔꯦ ꯅꯪꯗꯤ ꯀꯩ ꯃꯊꯦꯜ ꯆꯥꯒꯦ
ꯑ ꯄꯝꯀꯤꯤꯟ ꯂꯤꯐ ꯅꯪꯗꯤ ꯀꯔꯤ ꯆꯥꯔꯦ
ꯔꯔꯤ ꯉꯁꯤ ꯗꯜꯖꯥꯏ
ꯐꯔꯦ ꯀꯩꯅꯣ ꯗꯥꯜꯗꯤ ꯅꯨꯡꯗꯥꯡꯗ ꯅꯨꯡꯁꯤꯠ ꯀꯥꯝꯕ ꯅꯨꯡꯉꯥꯏꯔꯦ ꯀꯩꯅꯣ
ꯄꯔꯠꯇ
ꯄꯥꯏ ꯂꯩ ꯁ ꯄ꯭ꯔꯣ ꯗꯥꯎꯅ ꯐꯕꯅꯦ ꯗꯥꯎꯟꯅꯁꯨ ꯐꯤꯒꯔꯁꯨ ꯁꯦꯝꯕꯅꯦ ꯀꯥꯔꯞꯁꯨ ꯄꯤꯕꯅꯦ ꯑꯗꯨꯅ ꯐꯔꯦ ꯀꯩꯅꯣ
ꯀꯁꯨꯒꯅ
ꯗꯥꯜꯗꯨꯗ ꯌꯦꯔꯨꯝ ꯃꯔꯤ ꯃꯉꯥ
ꯌꯦꯅ ꯑꯃꯁꯁꯨ ꯂꯥꯏ
ꯑꯣꯌꯥ ꯑꯣꯏꯔꯒ
ꯎꯝ ꯑꯩ ꯅꯪꯕꯨ ꯑꯅꯤ ꯑꯍꯨꯝꯔꯛ ꯎꯈ꯭ꯔꯦ
ꯀꯗꯥꯏꯗ ꯑꯣꯏꯕ ꯖꯥꯠꯂꯥ
ꯏꯝꯐꯥꯜꯗ ꯅꯪ ꯗꯤ ꯑꯦꯝꯗ ꯀꯥꯏꯀꯣ
ꯔꯣꯜ ꯔꯣꯜ ꯍꯧꯖꯤꯛꯀꯤꯗꯣ ꯀꯔꯤ ꯍꯥꯏꯕꯖꯥꯠꯅꯣ ꯑꯩꯁꯨ ꯒ꯭ꯌꯥꯟ ꯇꯥꯍꯧꯗ꯭ꯔꯦꯀꯣ ꯑꯗꯨꯕꯨ ꯇꯥꯗꯤ ꯇꯥꯏꯌꯦ ꯑꯗꯨꯕꯨ ꯈꯪꯉꯤꯕꯗꯨꯅꯤ
ꯂꯝꯕꯤꯗ ꯅꯪꯒꯤ ꯕꯨꯂꯦꯠꯇꯨꯒ
ꯑꯩꯗꯤ ꯈꯪꯗꯦ
ꯈꯪꯉꯣꯏꯍꯦ ꯑꯉꯥꯡ ꯑꯣꯏꯕꯅꯤꯅ ꯅꯪꯉꯣꯟꯒꯤ ꯑꯩꯅ ꯍꯜꯂꯝꯒꯅꯤ
ꯑꯥ ꯑꯥ ꯁꯤꯒꯤꯁꯤꯗꯤ ꯃꯄꯥꯟ ꯊꯣꯡꯗ ꯉꯥꯡꯁꯤꯀꯣ
ꯑ ꯅꯈꯣꯏꯗꯤ ꯕꯣꯜ ꯌꯦꯡꯂꯔꯣꯏꯗ꯭ꯔꯣ
ꯌꯦꯡꯒꯅꯤ
ꯍꯣꯔꯦꯟ ꯄꯨꯡ ꯕꯥꯔꯣꯒꯤꯗꯤ ꯀꯅꯥꯕꯨ ꯁꯄꯣꯔꯠ ꯇꯧꯕꯤꯕ꯭ꯔꯣ
ꯑꯁ ꯍꯜꯂꯛꯑꯅꯤ ꯏꯆꯥꯎ ꯆꯥꯎꯅ ꯂꯩꯔꯁꯤꯗꯤ
ꯁꯕꯥꯁ ꯑꯆꯥ ꯑꯆꯥ
ꯍꯂꯥꯟꯒ ꯅꯥꯏꯃꯔꯒ ꯁꯞꯄꯣꯔꯠ ꯇꯧꯒꯅꯤ
ꯑꯩꯈꯣꯏ ꯂꯩꯀꯥꯏꯔꯣꯝꯗꯗꯤ ꯅꯩꯋꯥꯔ ꯂꯩꯕꯀꯣ
ꯍꯥ
ꯑꯩꯈꯣꯏ ꯂꯩꯀꯥꯏꯔꯣꯝꯗ ꯅꯦꯃꯥꯔ ꯅꯠꯇꯕ ꯅꯩꯋꯥꯔ ꯂꯩꯌꯦꯕ
ꯏꯁ ꯅꯪꯗꯤ ꯀꯔꯤ ꯏꯁꯄꯣꯔꯠ ꯇꯧꯕ꯭ꯔꯥ
ꯉꯁꯤꯒꯤ ꯃꯦꯠꯁꯀꯤꯗꯤ ꯑꯩꯁꯨ ꯅꯣꯔꯋꯦꯒꯟꯁꯤꯡꯕꯨ ꯁꯞꯄꯣꯔꯠ ꯇꯧꯕꯤꯌꯦ ꯍꯂꯥꯟꯕꯨ
ꯅꯣꯔꯋꯦ ꯅꯠꯇꯕ ꯑꯇꯩꯗꯤ ꯕ꯭ꯔꯥꯖꯤ ꯕ꯭ꯔꯥꯖꯤꯜ ꯅꯠꯇꯕ ꯑꯥꯔꯖꯦꯟꯇꯤꯅꯥ ꯄꯣꯇꯨꯒꯜ
ꯍꯥꯏ ꯀꯔꯤꯒꯤ ꯄꯣꯔꯇꯨꯒꯜ
ꯀꯔꯤꯒꯤ ꯃꯤ ꯑꯌꯥꯝꯕ ꯄꯣꯔꯇꯨꯒꯜꯒ ꯑꯥꯔꯖꯦꯟꯇꯤꯅꯥꯒ ꯁꯞꯄꯣꯔꯠ ꯇꯧꯋꯦ ꯑꯗꯨꯗꯤ
ꯑꯩꯗꯤ ꯑꯥꯔꯖꯦꯟꯇꯤꯅꯥꯅꯤ
ꯉꯕꯨ ꯉꯝꯒꯗ꯭ꯔꯣ
ꯏꯁꯇ ꯍꯧꯔꯛꯑꯗꯤ ꯎꯟꯗꯔꯤꯗꯤ ꯍꯤꯡꯅꯔꯨꯣꯏꯁꯤꯀꯣ ꯃꯟꯗꯦꯒꯤꯁꯨ ꯐꯖꯒꯅꯤ
ꯃꯦꯟꯗꯦꯗ ꯀꯩ ꯀꯩ ꯇꯤꯅꯣ
ꯑꯔꯤꯒꯥꯇꯣꯁꯤꯡꯒ ꯏꯁꯄꯥꯅꯣꯜꯁꯤꯡꯒ
ꯈꯪꯗꯦ ꯑꯩꯗꯤ ꯈꯪꯅꯕ ꯂꯩꯇꯦ ꯑꯩꯗꯤ
ꯕ꯭ꯔꯥꯖꯤꯜꯒ ꯖꯄꯥꯟ
ꯀꯣꯔꯤꯌꯥꯗꯤ ꯁꯤꯒ꯭ꯔꯦꯀꯣ
ꯀꯣꯔꯤꯌꯥ ꯁꯤꯈ꯭ꯔꯦ ꯃꯥꯜꯂꯦ ꯈꯪꯗꯦ ꯑꯩ ꯀꯣꯔꯤꯌꯥꯒꯤ ꯃꯦꯠꯁꯁꯦ ꯁꯨꯡꯌꯦꯡ ꯌꯦꯡꯗꯦ
ꯔꯤꯌꯥ ꯂꯩꯍꯧꯈ꯭ꯔꯦ
ꯑꯆꯥ
ꯑꯩꯁꯨ ꯌꯦꯡꯕꯗꯤ ꯌꯦꯡꯗ ꯑꯩ ꯌꯦꯡꯕꯁꯦ ꯕ꯭ꯔꯖꯤꯌꯒ ꯅꯣꯔꯋꯦ ꯁꯤ ꯉꯥꯛꯇꯪꯅꯤ ꯌꯦꯡꯕ ꯑꯇꯩꯗꯤ ꯌꯦꯡꯗꯦ
ꯕꯥꯏꯛꯀꯤꯡꯁꯤꯡꯒꯤꯗꯤ ꯐꯖꯕꯅꯦꯍꯦ
ꯕꯤꯠ ꯂꯩꯇꯦ ꯑꯇꯩ ꯇꯝ ꯌꯦꯡꯅꯕ
ꯑꯦ ꯗꯤꯄꯤꯤꯒꯤ ꯍꯂꯥꯟꯗꯨꯗꯤ ꯐꯖ ꯇꯦꯀꯣ
ꯊꯖꯦꯌꯦ ꯀ꯭ꯌꯨꯠ ꯌꯥꯝ ꯑꯣꯏꯑꯦ
ꯑꯣ
ꯑꯗꯨꯒꯤ ꯊꯝꯕꯅꯤ
ꯑ ꯑ ꯑꯗꯨ ꯑꯣꯖꯥꯗꯤ ꯑꯣꯖꯥ ꯑꯗꯨꯝ ꯇꯧꯕꯤꯔꯤꯀꯣ
ꯇꯧꯔꯤ ꯎꯄꯥꯏ ꯂꯩꯇꯦ
ꯐꯩꯅꯦ ꯑꯦꯛꯁꯇ꯭ꯔꯥ
ꯀꯥꯏꯗꯒꯤ
ꯑꯦ ꯌꯥꯏꯅꯦ ꯌꯥꯏꯅꯦ
ꯌꯥꯗꯕꯒꯤꯅꯦ
ꯑ ꯁꯥꯏ ꯍꯦꯁ ꯆꯪꯕ꯭ꯔꯣ
ꯍꯥꯥ
ꯏꯪꯕ꯭ꯔꯣ
ꯏꯪꯅꯦ ꯈꯔ
ꯅꯣꯡ ꯆꯨꯕ꯭ꯔꯣ ꯉꯁꯤ
ꯉꯁꯤ ꯑꯌꯨꯛꯇ ꯆꯨꯔꯦ ꯍꯧꯖꯤꯛꯇꯤ ꯆꯨꯗꯦ ꯍꯌꯦꯡ ꯑꯃꯨ ꯆꯨꯗꯧ ꯃꯥꯜꯂꯦ
ꯑ ꯍ ꯑꯣꯖꯥꯗꯤ ꯀꯔꯤ ꯇꯧꯕꯤꯔꯤ
ꯍꯧꯖꯤꯛꯂꯣ
ꯍꯣꯏꯅꯦ
ꯀꯔꯤꯁꯨ ꯇꯧꯗꯦ ꯍꯤꯞꯄꯤ ꯕꯣꯜꯒꯤ ꯕꯣꯜ ꯉꯥꯏꯕ ꯑꯣꯏꯅ ꯍꯤꯞꯄꯤ ꯀꯟꯅ ꯍꯤꯞꯄꯤ ꯑꯩ ꯍꯧꯖꯤꯛ
ꯍꯤꯞꯄꯗꯤ ꯐꯖꯅꯤ ꯍꯤꯞꯄꯤꯌꯣꯗꯣ ꯍꯌꯦꯡ ꯑꯌꯨꯛꯇ ꯍꯧꯒꯠꯈꯤꯅꯤꯀꯣ
ꯑꯁ ꯈꯪꯗꯦ ꯍꯌꯦꯌꯦꯡ ꯑꯦꯛꯖꯥꯝꯃꯨꯛ ꯂꯏ
ꯑꯆꯥ ꯀꯔꯤꯒꯤ ꯑꯦꯛꯖꯥꯝꯅꯣ
ꯑꯩꯒꯤ ꯁꯤꯁꯇꯔ ꯃꯥ ꯑꯦꯛꯖꯥꯝ ꯕꯤ ꯑꯦ ꯐꯣꯔꯠ ꯁꯦꯟꯒꯤꯗ
ꯑ ꯑꯆꯥ ꯎ
ꯕꯣꯔꯣꯗ ꯕꯣꯔ ꯌꯦꯡꯉꯅꯤ ꯑꯗꯨꯒ ꯑꯃꯨꯛ ꯇꯨꯝꯃꯅꯤ ꯑꯗꯨꯒ ꯑꯌꯨꯛ ꯍꯧꯒꯠꯂꯒ ꯑꯃꯨꯛ ꯑꯦꯛꯖꯥꯝ ꯆꯠꯂ ꯅꯤ ꯃꯣꯥ ꯑꯕꯔ ꯇ
ꯅꯨꯡꯉꯥꯏꯔꯦ ꯀꯩꯅꯣꯗꯨꯅ
ꯐꯂꯛꯇꯦ
ꯀꯅꯥ ꯀꯅꯥ ꯂꯩꯕ꯭ꯔꯣ
ꯃꯤ ꯂꯩꯇꯦꯗ ꯏꯊꯟꯗꯅꯦ ꯁꯤꯒꯤ ꯒꯥꯔꯤ ꯁꯦꯝꯕꯁꯦ ꯅꯪ ꯈꯪꯕ꯭ꯔꯣ
ꯍ
ꯒꯥꯔꯤ ꯁꯦꯝꯕ
ꯔꯤ ꯁꯦꯝꯕ ꯍꯥꯏꯗꯤ
ꯈꯜꯂꯣ ꯐꯖꯅꯅꯦ ꯈꯜꯂꯣ ꯉꯁꯤ ꯑꯩ ꯒꯥꯔꯤ ꯇꯔꯥꯒꯨꯝꯕ ꯁꯦꯝꯃꯤꯕ
ꯈꯪꯗꯦ
ꯈꯪꯪꯂꯛꯀꯅꯤ ꯈꯪꯂꯛꯀꯅꯤ ꯍꯣꯔꯦꯟ ꯍꯥꯏꯒꯦ ꯍꯟꯗꯛꯁꯦ ꯒꯥꯔꯤꯒꯤ ꯁꯣꯔꯨꯝ ꯑꯃ ꯍꯥꯡꯗꯣꯛꯄꯀꯣ ꯑꯩ ꯉꯁꯤꯅ ꯁꯣꯔꯨꯝꯗꯣ ꯆꯠꯄ ꯑꯥ ꯑꯗꯨꯗ ꯒꯥꯔꯤ ꯁꯨꯃꯥꯏꯅ ꯁꯦꯝꯃꯣ ꯁꯨꯃꯥꯏꯅ ꯇꯧꯑꯣ ꯍꯥꯏꯕ ꯍꯋꯥ ꯑꯗꯨ ꯌꯥꯝ ꯆꯥꯥꯁꯜꯂꯣ ꯑꯗꯨ ꯑꯣꯏꯔꯗꯤ ꯒꯥꯔꯤ ꯁꯦꯝꯕ ꯊꯨꯅ ꯍꯩꯔꯛꯑꯅꯤ
ꯍꯋꯥꯏ ꯆꯥꯕꯒꯤꯅꯦ ꯍꯧꯖꯤꯛ ꯅꯦꯠꯋꯥꯛ ꯂꯥꯛꯇ꯭ꯔꯤꯁꯦ
ꯍꯔꯝꯗꯁ ꯆ
ꯌꯦ ꯑꯗꯨꯨꯝꯁꯨ ꯂꯩꯇꯦ ꯑꯩꯅ ꯉꯁꯥꯏ ꯉꯁꯤ ꯌꯦꯟ ꯆꯥꯁꯦꯅ ꯂꯣꯀꯦꯜꯒꯤ ꯌꯦꯟꯗꯣ ꯑꯗꯣ ꯑꯩꯈꯣꯏ ꯀꯤꯠꯆꯟꯗ ꯆꯪꯕ ꯑꯗꯨꯗ ꯑꯩꯈꯣꯏ ꯍꯨꯏꯒꯤꯅ ꯇꯥꯟꯕ ꯃꯥ ꯑꯗꯣ ꯑꯗꯨꯒ ꯑꯩꯅ ꯐꯥꯕ ꯑꯩꯅ ꯌꯦꯟꯗꯣ ꯆꯥꯁꯦ ꯍꯥꯏꯅ ꯑꯩꯅ ꯐꯥꯔꯒ ꯑꯩꯈꯣꯏ ꯄꯥꯕꯨꯡꯅ ꯗꯥ ꯑꯣꯏꯅ ꯊꯣꯡꯉꯤ
ꯑ
ꯗꯥꯎꯔꯤ ꯌꯥꯗ ꯍꯦ
ꯗꯥꯜꯅꯗꯤ ꯌꯥꯝ ꯍꯥꯎꯋꯦ ꯍꯥꯏꯗꯤ ꯗꯥꯜ ꯑꯗꯨꯝ ꯆꯥꯕꯅꯦ ꯃꯈꯟ ꯃꯈꯜꯒꯤ ꯍꯋꯥꯏ ꯄꯁꯥꯕꯗ ꯄꯦꯂ
ꯑꯩꯁꯨ ꯀꯨꯏꯔꯔꯣꯏ ꯃꯣꯔꯅꯤꯡ ꯏꯚꯤꯅꯤꯡ ꯃꯣꯔꯅꯤꯡ ꯏꯚꯤꯅꯤꯡ ꯗꯥꯥꯜ ꯆꯥꯕ ꯍꯧꯔꯅꯤ ꯑꯩꯈꯣꯏ ꯀꯩꯅꯣ ꯍꯧꯔꯗꯤ ꯁ꯭ꯀꯨꯜ ꯀꯥꯕ ꯍꯧꯔꯗꯤ
ꯑꯥ ꯌꯥꯏ ꯀꯩꯅꯣ ꯗꯥꯔꯅꯤ ꯀꯩꯅꯣ ꯈ꯭ꯋꯥꯏꯗꯒꯤ ꯐꯕ
ꯈ꯭ꯋꯥꯏꯗꯒꯤ ꯆꯥꯅꯤꯡꯗꯕ ꯑꯦꯟꯁꯥꯡ ꯊꯔꯒ
ꯑꯁ ꯀꯥꯎꯈ꯭ꯔ
ꯁꯒꯣꯜꯒꯤ ꯍꯋꯥꯏꯗꯨ꯭ꯔꯨ
ꯅꯠꯇꯦ
ꯎꯝ ꯆꯀꯈ
ꯎꯝ
ꯍꯔꯦꯟ ꯅꯤꯡꯁꯤꯡꯗꯤꯃꯨꯛ ꯍꯥꯏꯕꯤꯒꯦ
ꯑꯇꯣꯞꯄꯒꯤ ꯃꯦꯠꯁꯁꯤꯡꯗꯤ ꯅꯪ ꯀꯅꯥ ꯀꯅꯥ ꯁꯄꯣꯔꯠ ꯇꯧꯒꯦꯔꯣ
ꯑꯇꯣꯞꯄ ꯑꯩ ꯁꯞꯄꯣꯔꯠ ꯇꯧꯗꯦ
ꯍꯜꯂꯥꯟꯕꯨ ꯈꯛꯇꯪ ꯇꯧꯔꯦ
ꯍꯜ ꯂꯒꯥꯟꯥꯏꯃꯔ
ꯑꯌꯥ ꯇꯨꯗꯤ ꯂꯔꯦ ꯂꯪꯁꯨ
ꯍꯜꯂꯗꯤ ꯑ ꯀꯣꯏꯗ꯭ꯔꯤ ꯃꯥ ꯁꯦꯀꯦꯟ ꯃꯦꯠꯆ ꯁꯅꯕꯗꯣ ꯑꯗꯨꯗ ꯎꯕꯒꯤ ꯁꯞꯄꯣꯔꯠ ꯇꯧꯕꯅꯦ ꯅꯦꯝꯃꯔꯗꯤ ꯀꯨꯏꯔꯦ
ꯑꯗꯨ ꯑꯩ ꯀꯩꯅꯣꯃ ꯍꯥꯏꯒꯦ ꯑꯣ ꯑꯩꯗꯣ ꯒꯥꯔꯤ ꯁꯦꯝꯕꯗꯣ ꯂꯣꯏꯔꯦ ꯍꯥꯏꯅ ꯂꯧ ꯂꯥꯛꯑꯣ ꯍꯥꯏꯔꯦ ꯂꯩꯔꯦꯕꯀꯣ ꯑꯗꯨꯒꯤ ꯑꯩ ꯍꯣꯔꯦꯟ ꯍꯧꯖꯤꯛ ꯊꯣꯛꯈ꯭ꯔꯒꯦꯕꯀꯣ ꯑꯩ ꯒꯥꯔꯤ ꯂꯧꯕꯗꯣ ꯑꯣ ꯑꯣ ꯍꯣꯔꯦꯟ ꯐꯥꯎꯔꯛꯀꯦ ꯌꯥꯔꯗꯤ
ꯑꯣ ꯑꯣ ꯑꯣ
ꯑ